ꯍꯜꯂꯣ
ꯇꯥꯕꯔꯣ ꯇꯥꯏꯌꯦ ꯇꯥꯏꯌꯦ ꯇꯨꯝꯗ꯭ꯔꯤꯔꯤꯕꯁꯦ ꯑ ꯍꯜꯂꯣ ꯇꯥꯕꯔꯣ
ꯑꯣꯐ ꯀꯩꯒꯤꯅꯣ ꯅꯪꯒꯤ ꯃꯈꯣꯟꯗꯣ ꯇꯥꯗꯦ
ꯇꯥꯗꯕ꯭ꯔꯣ ꯑꯩꯗꯤ ꯇꯥꯏꯌ‌ꯦ ꯇꯥꯕꯔ‌ꯣ ꯇꯥꯕ꯭ꯔ‌ꯣ ꯍꯜꯂꯣ ꯂꯣ ꯇꯥꯕ꯭ꯔ‌ꯣ ꯇꯨꯝꯗ꯭ꯔꯤꯕ‌ꯣ
ꯇꯥꯏꯌꯦ ꯑꯩꯗꯤ
ꯍꯜꯂꯣ
ꯇꯥꯗꯕ‍꯭ꯔ‌ꯣ
ꯑꯉꯛꯄꯅꯤꯍꯦ ꯀꯥꯏꯗ ꯆꯠꯄ꯭ꯔꯣꯅ
ꯑꯩ ꯉꯁꯥꯏꯅ ꯑꯗꯨꯝ ꯇꯥꯏ ꯍꯥꯏꯗꯨꯗꯤ
ꯑꯋꯥꯁꯨ ꯇꯥꯗꯦ ꯍꯧꯖꯤꯛꯅ ꯇꯥꯏꯌꯦ
ꯑꯁ
ꯇꯨꯝꯗ꯭ꯔꯤꯕ꯭ꯔꯣ ꯑꯍꯥꯍꯥ
ꯇꯨꯝꯗ꯭ꯔꯤꯌꯦ
ꯑꯩꯁꯨ ꯇꯨꯝꯗ꯭ꯔꯤꯌꯦ ꯑꯁ ꯇꯨꯝꯅꯤꯡꯗꯕꯒꯤꯀꯣ
ꯊꯦꯡꯒ꯭ꯔꯦꯅꯦ
ꯎꯝ ꯈꯔ ꯊꯦꯡ ꯈ꯭ꯔꯦ ꯉꯁꯤꯗꯤ
ꯑꯩꯗꯤ ꯕꯣꯜ ꯌꯦꯡꯉꯒ ꯂꯩꯌꯦ
ꯑꯣ ꯕꯣꯜꯁꯨ ꯌꯦꯡꯗꯦ ꯑꯩꯗꯤ ꯌꯦꯡꯅꯤꯡꯕꯒꯤ ꯑꯃꯁꯨ ꯐꯥꯎꯁꯨ ꯐꯥꯎꯔꯛꯇꯦ
ꯍꯧꯖꯤꯛꯁꯦ ꯑꯁ ꯌꯥꯝ ꯐꯖꯕ ꯁꯥꯟꯅꯔ ꯌꯥꯝ ꯐꯖꯕꯅꯤ
ꯀꯅꯥ ꯀꯅꯥꯅꯣ ꯍꯧꯖꯤꯛ ꯁꯥꯟꯅꯔꯤꯗꯣ
ꯍꯧꯖꯤꯛꯁꯦ ꯏꯪꯂꯦꯟꯒ ꯀꯣꯡꯀꯣꯜꯒ ꯁꯥꯅꯔ‌ꯦ
ꯑꯣ ꯀꯅꯥꯕꯨ ꯁꯞꯄꯣꯔꯠ ꯇꯧꯔ ꯅꯪꯗꯤ
ꯑꯩꯗꯤ ꯈꯪꯗꯦꯗꯥ ꯏꯪꯂ‌ꯦꯟꯁꯨ ꯀꯩꯅꯣ ꯏꯪꯂꯦꯟꯅꯗꯤ ꯀꯣꯡꯒꯣꯟꯅꯗꯤ ꯑꯃꯗꯤ ꯆꯟꯒ꯭ꯔꯦ ꯏꯪꯂꯦꯟ ꯒꯤꯕꯨꯗꯤ ꯖꯦꯔꯣꯗ ꯂꯩ ꯈꯪꯗꯦ ꯏꯪꯂꯦꯟꯅ ꯀꯥꯒ꯭ꯔꯗꯥ ꯍꯥꯏꯔꯒ ꯀꯣꯡꯒꯣꯅ ꯀꯥꯗꯣ ꯃꯥꯥꯜꯂꯦ
ꯎꯝ
ꯀꯔꯤ ꯏꯟꯖꯥꯡ ꯆꯥꯏꯌꯦ ꯉꯁꯤ
ꯉꯁꯤꯗꯤ ꯑ ꯌꯦꯟ ꯆꯥꯏ
ꯑꯁ ꯌꯥꯝ ꯍꯥꯎꯋꯦꯀ‌ꯣ
ꯍꯥꯎꯋꯦ ꯍꯣꯏ
ꯅꯣꯏ ꯅꯪꯗꯒ ꯅꯕꯅꯤ ꯈꯔꯗ ꯂꯩꯕ ꯅꯠꯇ꯭ꯔꯣ
ꯏꯃꯥꯈꯣꯏ ꯑꯃꯨꯛ ꯂꯥꯛꯈ꯭ꯔꯦ ꯃꯣꯏꯗꯣ ꯊꯕꯛ ꯂꯩꯕꯒꯤ ꯑꯃꯨꯛꯀ
ꯑꯍꯥꯎꯕꯒ ꯆꯥꯏꯅꯦ ꯃꯣꯏ ꯂꯥꯛꯄꯒꯤ ꯑꯣꯏꯔꯦ
ꯎꯝ ꯅꯠꯇꯦ ꯑꯩꯈꯣꯏꯒꯤ ꯏꯅꯝꯃꯁꯨ ꯂꯥꯛꯑꯦꯕ ꯀꯣ ꯉꯁꯤꯗꯣ ꯑꯗꯨꯒꯤ ꯑꯗꯨꯝ ꯆꯥꯔꯒ ꯑꯦ ꯆꯥꯕ
ꯁꯤ ꯊꯥꯀ ꯀꯩꯗꯧꯉꯩ ꯑꯗꯨꯝ ꯂꯩꯗꯣꯏꯔꯣ ꯀꯩꯗꯧꯉꯩ ꯑꯃꯨꯛ ꯆꯠꯇꯣꯏꯕ
ꯏꯅꯝꯃ ꯍꯣꯏꯔꯣ
ꯎꯝ
ꯈꯪꯗꯦ ꯅꯤꯡꯊꯧꯀꯥꯗ ꯆꯠꯀꯦꯔꯥ ꯃꯣꯏꯗꯣ ꯈꯪꯗꯦ
ꯑꯣ
ꯈꯪꯗ꯭ꯔꯤꯌꯦ ꯍꯧꯖꯤꯛ ꯆꯠꯄꯗꯤ ꯆꯠꯀꯗꯧ ꯃꯥꯜꯂꯦ ꯅꯤꯡꯊꯧ ꯀꯥꯕꯗ
ꯎꯝ ꯈꯪꯗꯦꯗ ꯃꯣꯏꯁꯦ ꯒ꯭ꯌꯥꯟ ꯇꯥꯗꯦ ꯑꯃꯨꯛ ꯆꯠꯀꯅꯤ ꯍꯥꯏ ꯑꯃꯨꯛ ꯂꯥꯛ ꯑꯃꯨꯛ ꯆꯠꯂꯣꯏ ꯍꯥꯏ ꯑꯩꯁꯨꯀꯣ ꯎꯝ ꯅꯤꯡꯊꯧ ꯀꯥ ꯅꯤꯡꯊꯧꯀꯥꯗ ꯂꯥꯛꯀꯦꯔꯥ ꯈꯪꯗꯦ ꯑꯩꯁꯨ
ꯀꯥ ꯃꯅꯥꯒꯤ ꯀꯩꯅꯣꯗꯣ ꯑꯍꯥꯡꯕ ꯂꯩꯕꯗꯣ
ꯎꯝ
ꯃꯤ ꯑꯃ ꯂꯥꯛꯑꯦ
ꯀꯅꯥꯅꯣ
ꯅꯨꯄꯥ
ꯅꯨꯄꯥ
ꯑꯗꯨꯗꯨ ꯀꯩꯅꯣ ꯑꯩꯈꯣꯏ ꯏꯅꯥꯛꯇ ꯏꯅꯦ ꯍꯣꯏ ꯂꯩꯕꯗꯣ ꯍꯣꯇꯦꯜ ꯇꯧꯕ
ꯑꯣ
ꯃꯣꯏꯒꯤ ꯃꯔꯤ ꯃꯇꯥꯏ ꯃꯥꯜꯂꯦ
ꯎꯝ
ꯎꯝ ꯃꯔꯤ ꯃꯇꯥꯏ ꯑꯣꯏꯕ ꯃꯥꯜꯂꯦ
ꯑꯥ ꯗꯗꯥꯒꯤ ꯀꯩꯅꯣ ꯑꯗꯨꯝ ꯑꯝ ꯃꯥꯒꯤ ꯃꯅꯥꯛꯇꯀꯣ
ꯑꯥ ꯑꯥ
ꯑꯗꯨꯝ ꯂꯩꯗꯣꯏꯔꯣ
ꯎꯝ ꯂꯩꯗꯧ ꯃꯥꯜꯂꯦ
ꯎꯝ ꯀꯔꯤ ꯇꯧꯔꯒ ꯂꯩꯕ ꯃꯥꯗꯤ
ꯈꯪꯗꯦ ꯉꯁꯤ ꯉꯔꯥꯡꯔꯥ ꯄꯣꯠ ꯆꯩꯩ ꯃꯌꯥꯝ ꯄꯨꯔꯒ ꯉꯁꯤꯗꯤ ꯂꯦꯛꯄ ꯂꯩꯅꯤꯡꯉꯥꯏ ꯂꯥꯛꯑꯦ
ꯑꯣ ꯑꯍꯟꯔꯥ ꯑꯉꯥꯡ
ꯑꯍꯟ ꯑꯣꯏꯗꯦ ꯑꯩꯈꯣꯏ ꯂꯦꯡꯒꯥ ꯑꯩꯗꯒꯤ ꯈꯔ ꯍꯟꯕ꯭ꯔꯥ ꯈꯪꯗꯦꯗ ꯑꯩꯈꯣꯏ ꯂꯦꯡꯒꯥ ꯃꯥꯜꯂꯦꯗ
ꯑꯣ
ꯇꯨꯝꯅꯤꯡꯈ꯭ꯔꯦ ꯑꯩꯁꯨ ꯇꯨꯝꯅꯤꯡ
ꯑꯁ ꯇꯨꯝꯅꯤꯡꯉꯦ ꯉꯁꯥꯏꯁꯨ ꯇꯨꯝꯗꯕꯀꯣ ꯉꯔꯥꯡꯁꯨ ꯊꯦꯡꯅ ꯑꯗꯨꯝ ꯇꯨꯝꯃꯦ ꯄꯨꯡ ꯑꯃꯥ ꯑꯗꯨꯋꯥꯏꯗ ꯇꯨꯝꯃꯦ ꯉꯥꯡ ꯍꯧꯒꯠꯄꯗꯤ ꯊꯦꯡꯉꯦ꯫ ꯄꯨꯡ ꯅꯤꯄꯥꯟ ꯃꯈꯥꯏ ꯑꯗꯨꯋꯥꯏꯗ ꯍꯧꯒꯠꯂꯦ꯫
ꯊꯦꯡꯉꯦꯍꯦ
ꯎꯝ ꯊꯦꯡꯉꯦ ꯀꯔꯤꯁꯨ ꯇꯥꯅꯤꯡꯉꯥꯏ ꯂꯩꯔꯛꯇꯕꯗ ꯃꯇꯝ꯫
ꯉꯁꯤꯗꯤ ꯑꯗꯨꯝ ꯂꯩꯕ꯭ꯔꯥ ꯌꯨꯝꯗ
ꯌꯨꯝꯗ ꯂꯩ
ꯀꯔꯤ ꯃꯊꯦꯜ ꯆꯥꯔꯒꯦ ꯉꯁꯤꯗꯤ
ꯑꯁ ꯑꯁꯤꯖꯦ ꯑꯂꯨꯒ ꯀꯩꯅꯣꯅꯦ ꯀꯥꯎꯈ꯭ꯔꯦꯅꯦ ꯑꯂꯨꯅꯦ ꯍꯋꯥꯏ ꯑꯁꯥꯡꯕꯤꯒ ꯆꯥꯏ꯫
ꯑꯣ
ꯌꯨꯝ ꯌꯨꯝꯕꯨꯅ ꯄꯤꯔꯛꯑꯦ ꯍꯥꯏꯕꯗꯣ
ꯑꯣ ꯑꯣ ꯌꯨꯝꯕꯨꯁꯦ ꯌꯥꯝ ꯅꯨꯡꯁꯤꯕ ꯃꯥꯜꯂꯦꯍꯦ꯫
ꯑꯁ ꯑꯩꯈꯣꯏ ꯑꯩꯈꯣꯏꯒꯤꯗꯤ ꯑꯗꯨꯝ ꯄꯤꯗ꯫ ꯉꯁꯥꯏ ꯑꯌꯨꯛꯁꯨ ꯊꯩꯕꯣꯡꯗꯣ ꯊꯩꯕꯣꯡ ꯆꯥꯎꯑꯣꯅ ꯈ꯭ꯔꯄꯤꯌꯦ꯫
ꯑꯣ
ꯍꯩꯕꯣꯡꯁꯨꯀꯣ ꯆꯍꯤ ꯈꯨꯗꯤꯡꯒꯤ ꯑꯗꯨꯝ ꯄꯤꯑꯦ꯫
ꯃꯣꯏꯗꯤ ꯀꯥꯏꯗꯒꯤ ꯂꯩꯕ꯭ꯔꯥ
ꯃꯅꯤꯡꯂꯣꯝꯗꯒꯤꯅꯦ ꯍꯥꯏ ꯀꯗꯥꯏꯗꯅꯣ ꯈꯪꯗꯦ꯫
ꯎꯝ ꯑꯩꯗꯤ ꯃꯅꯝ ꯐꯥꯎ ꯅꯝꯅꯤꯡꯗꯦ ꯑꯗꯨꯗꯣ꯫
ꯑꯁ ꯎꯝ ꯀꯅꯣ ꯃꯅꯝꯐꯥꯎ ꯅꯝꯅꯤꯡꯗꯕꯅꯦ꯫ ꯑꯆꯥꯕ ꯆꯥꯕꯗꯗꯤ ꯌꯥꯝ ꯍꯥꯎꯋꯦ ꯊꯨꯝꯃꯦ꯫
ꯊꯨꯔꯨꯕ ꯑꯁ ꯃꯅꯝꯗꯨꯀꯣ ꯌꯥꯝ ꯀꯟꯃꯟꯕꯒꯤ꯫ ꯆꯥꯕꯤꯔꯤꯗꯤ ꯑꯩꯈꯣꯏꯒꯤ ꯑꯩꯈꯣꯏꯗ ꯑꯗꯨꯝ ꯃꯅꯝꯗꯣ ꯑꯗꯨꯝ ꯂꯩꯕꯀꯣ꯫
ꯑꯣ ꯃꯅꯝ ꯂꯩ ꯑ ꯑꯗ ꯑꯩꯈꯣꯏ ꯀꯩꯅꯣꯁꯨ ꯑꯩꯈꯣꯏ ꯏꯁꯥꯁꯨ ꯏꯁꯥꯁꯨ ꯑꯗꯨꯝ ꯍꯥꯕꯗꯣ
ꯎꯝ ꯑꯉꯛꯄꯅꯤꯀꯣ ꯀꯔꯤ ꯇꯧꯕꯒꯤꯔꯥ ꯈꯪꯗꯦ
ꯑꯦ ꯊꯩꯕꯣꯡꯁꯦ ꯏꯪꯊꯝ ꯊꯥꯗꯒ ꯂꯩ ꯆꯞ ꯆꯥꯒꯗꯝꯅꯦ
ꯑꯥ
ꯍꯧꯖꯤꯛꯇꯤ ꯌꯥꯝꯅ ꯆꯥꯁꯤꯂꯁꯨ ꯌꯥꯝꯅ ꯁꯥꯕꯅ ꯑꯩꯈꯣꯏ ꯏꯁꯥꯁꯦ
ꯉꯁꯥꯏꯗꯤ ꯇꯨꯝꯅꯤꯡꯗꯕꯅꯦꯕ ꯑꯗꯨꯒ ꯍꯧꯖꯤꯛꯁꯦ ꯇꯨꯝꯅꯤꯡꯉꯦ ꯑꯉꯥꯛꯄꯅꯦ ꯍꯥꯏꯕ
ꯑꯩꯗꯤꯅꯦ ꯇ ꯀꯩꯅꯣꯗꯣ ꯍꯟꯗꯛꯇꯤ ꯆꯥꯛ ꯊꯣꯡꯕ ꯈꯣꯠꯄꯁꯦ ꯒꯦꯁ ꯀꯨꯝꯕ ꯀꯨꯀꯔꯗ ꯑꯗꯨꯝ ꯊꯣꯡꯉꯦꯗꯅ
ꯎꯝ
ꯍꯥꯟꯅꯗꯤ ꯃꯥꯏ ꯗ ꯃꯩꯗ ꯊꯥ ꯊꯣꯡꯕꯗꯣ ꯃꯩꯗ ꯊꯣꯡꯕ ꯆꯥꯛ ꯑꯦꯟꯁꯥꯡꯗꯣ ꯌꯥꯝ ꯍꯥꯎꯕꯅꯦ ꯑꯥꯏꯒꯤꯗꯤ
ꯆꯥꯛꯇꯣ ꯃꯩꯇꯥꯟꯅꯒ ꯇꯥꯡ ꯊꯝꯃꯦꯗꯅ ꯃꯍꯤ ꯍꯥꯏꯗꯣꯛꯄ ꯃꯇꯨꯡꯗ
ꯎꯝ
ꯑꯗꯨ ꯃꯥꯗꯤ ꯑꯀꯟꯕ ꯑꯗꯨꯝ ꯂꯩꯗꯅ ꯌꯥꯝ ꯍꯥꯎꯕꯅꯦ ꯑꯩꯗꯤ
ꯑꯗꯨ ꯒꯦꯁꯗ ꯊꯣꯡꯕ ꯀꯨꯀꯔꯗ ꯊꯣꯡꯕꯒꯨꯝꯕꯗꯣ ꯌꯥꯝ ꯍꯥꯎꯇꯦꯗ ꯃꯍꯥꯎꯗꯣ ꯇꯣꯉꯥꯂꯦ
ꯑꯣ ꯀꯩꯅꯣ ꯑꯩꯒꯤꯗꯤ ꯎꯝ ꯀꯩꯅꯣ ꯀꯨꯀꯔꯗ ꯊꯣꯡꯕꯗꯨꯅ ꯍꯥꯎꯋꯦꯗ ꯑꯣ ꯑꯩꯈꯣꯏꯁꯦ ꯑꯩ ꯌꯨꯝꯗ ꯂꯥꯛꯑꯒ ꯀꯣ ꯑꯗꯨ ꯃꯩ ꯈꯔꯛꯇ ꯊꯣꯡꯅꯦꯕ ꯑꯩꯈꯣꯏꯗꯣ ꯒ꯭ꯌꯥꯁꯇꯨ ꯂꯣꯏꯈ꯭ꯔꯦꯕ ꯑꯗꯨꯒꯤ
ꯎꯝ
ꯆꯥꯛꯁꯨ ꯏꯟꯁꯥꯡꯁꯨ ꯃꯩꯗ ꯑꯗꯨꯝ ꯊꯣꯡꯉꯦꯕ
ꯍꯟꯗꯛꯔꯥ
ꯎꯝ
ꯑꯗꯨꯅ ꯍꯥꯎꯋꯦꯗ ꯑꯩꯒꯤꯗꯤ
ꯑꯣ
ꯃꯩꯗ ꯊꯣꯡꯉꯒ ꯁꯥꯗꯤ ꯁꯥꯔꯝꯒꯅꯤꯅꯦ
ꯎꯝ
ꯑꯁ ꯃꯩ ꯃꯩꯗ ꯊꯣꯡꯉꯒ ꯑꯁ ꯃꯩꯇꯟꯗꯅꯦ ꯊꯣꯡꯉꯒ ꯑꯁ ꯕꯔꯥ ꯂꯩꯕ ꯀꯥꯟꯗ ꯑ ꯑꯩ ꯁꯀꯨꯜ ꯀꯥꯔꯤꯉꯩꯗ ꯑꯁ ꯑꯩ ꯆꯥꯎꯔꯛꯄꯅꯦꯍꯦ
ꯑꯁ ꯃꯩꯇꯥꯟꯒꯁꯦ
ꯌꯥꯝ ꯐ ꯐꯕ ꯑꯣꯏꯔꯗꯤ ꯐꯩ ꯐꯕ ꯅꯠꯇ꯭ꯔꯗꯤ ꯃꯩꯈꯨꯒꯁꯦ ꯌꯥꯝ ꯊꯣꯛꯣꯑꯦꯅꯦ ꯃꯤꯇꯥꯟꯁꯨ
ꯑꯣ ꯃꯩꯇꯥꯟꯗ ꯊꯣꯡꯉꯗꯤ ꯑ ꯌꯥꯝ ꯊꯣꯡ ꯊꯣꯡꯕ ꯈꯪꯗꯦꯗ ꯑꯩ ꯃꯩꯇꯥꯟꯅ ꯊꯣꯡꯉꯔꯣꯏ
ꯑꯩꯈꯣꯏꯗꯤ ꯏꯁ ꯌꯥꯝ ꯊꯣꯡꯉꯒ ꯂꯥꯛꯑꯦ ꯕꯣꯔꯥ ꯑꯃꯗꯨ ꯊꯥ ꯑꯃꯒꯨꯝꯕꯔꯥ ꯆꯠꯄꯗꯣ ꯑꯗꯨꯝ ꯇꯧꯋꯦ
ꯀꯅꯥ ꯀꯅꯥ ꯕꯣꯜ ꯌꯦꯡꯉ ꯂꯩꯕ꯭ꯔꯣ
ꯐꯣꯟ
ꯑꯣ ꯍꯌꯦꯡꯗꯤ ꯀꯥꯏꯗ ꯆꯠꯀꯦꯔꯣ
ꯍꯌꯦꯡꯅꯦ ꯍꯌꯦꯡ ꯈꯪꯗꯦ ꯀ꯭ꯂꯥꯁ ꯉꯥꯏꯍꯥꯛ ꯆꯠꯁꯤꯔꯥ ꯈꯪꯗꯦ
ꯎꯝ
ꯑꯩꯈꯣꯏꯗꯣ ꯑꯁ ꯗꯪꯍꯧ ꯍꯧꯗꯦꯅꯦ ꯑꯦꯛꯖꯥꯝꯒꯁꯦ ꯌꯥꯝ ꯅꯛꯑꯒ ꯂꯩꯔꯦꯅꯦ
ꯗꯦꯠ ꯀꯌꯥꯗꯅꯣ
ꯃꯊꯪ ꯍꯞꯇꯥ ꯅꯤꯡꯊꯧꯀꯥꯕꯗ ꯂꯩꯒ꯭ꯔꯦꯅꯦ ꯑꯦ ꯑꯦꯃꯤꯀꯥꯔꯗꯒꯁꯦ ꯉꯁꯤꯗꯤ ꯑꯁ ꯗꯥꯎꯟ ꯂꯧꯅꯔꯦ ꯃꯣꯏ ꯃꯤ ꯃꯌꯥꯝ
ꯈꯪꯗꯦ ꯏꯃꯥꯟꯅꯕꯅ ꯐꯣꯟ ꯇꯧꯔꯛꯄ ꯑꯁ ꯑꯦꯃꯤꯀꯥꯔꯗ ꯂꯥꯛꯑꯦ ꯀꯥꯏꯔꯤ ꯑꯦꯃꯤꯀꯥꯔꯗꯅꯣ ꯍꯥꯏꯕꯁꯦ ꯑꯦꯛꯖꯥꯝꯒꯤꯅꯦ
ꯆꯠꯇꯕꯅꯤꯅꯥ ꯈꯪꯗꯦꯅꯦ
ꯑꯦꯛꯖꯥꯝꯗꯣ ꯀꯌꯥ ꯇꯧꯔꯅꯤ
ꯑꯃꯥꯈꯛꯇ ꯇꯧꯕꯅꯤꯗꯥ ꯅꯍꯥꯟꯗꯤ ꯇꯦꯁ ꯃꯆꯥꯒꯨꯝꯕꯗꯤ ꯇꯧꯋꯦ
ꯑꯣ
ꯑꯁ ꯈꯪꯗꯦ ꯑꯦꯛꯖꯥꯝꯖꯦ ꯀꯃꯥꯏꯟ ꯇꯧꯅꯕꯅꯣ ꯈꯪꯗꯦ
ꯅꯨꯡꯉꯥꯏꯔꯝꯅꯤ ꯐꯖꯅ ꯄꯥꯊꯣꯛꯑꯣ
ꯄꯥꯅꯉꯥꯏꯁꯨ ꯂꯩꯇꯦꯅꯦ ꯀ꯭ꯂꯥꯁ ꯌꯥꯝꯃꯕꯅꯤꯅ
ꯑꯣꯖꯥꯁꯤꯡꯁꯨ ꯑꯁ ꯆꯞ ꯃꯥꯅꯩꯗ ꯌꯥꯇ꯭ꯂꯥꯁ ꯑꯩꯉꯥꯡꯖꯤꯡꯉ ꯆꯞ ꯃꯥꯟꯅꯩ ꯑꯣꯖꯥꯅ ꯇꯥꯜꯗꯦꯗ